ꯀꯔꯝ ꯀꯔꯝ ꯇꯧꯔꯤꯒꯦ ꯃꯔꯨꯞ
ꯑꯁ ꯀꯩꯁꯨ ꯊꯣꯏꯗꯣꯛꯄ ꯇꯧꯗꯦꯗ ꯅꯣꯡ ꯅꯤꯡꯁꯤꯡꯅꯒ ꯆꯨꯔꯛꯄꯁꯤꯗ ꯁꯨꯝ ꯑꯦ ꯃꯔꯨꯞ ꯀꯩꯅꯣꯒꯤ ꯃꯔꯨꯞꯀꯤ ꯂꯧꯗꯨꯕꯨ ꯁꯝꯄꯣꯛ ꯈꯣꯏꯕꯤꯔꯕ ꯑꯩꯒꯁꯨ ꯊꯪꯅꯕꯒꯨꯝ ꯇꯧꯕꯅꯤ
ꯑꯩꯒꯤꯗꯤ ꯈꯣꯏꯗ꯭ꯔꯤ ꯃꯔꯨꯞꯀꯤ ꯑꯣꯏ ꯔꯕꯣꯁꯝꯕꯣꯠ
ꯈꯣꯏꯗ꯭ꯔꯤꯌꯦ ꯍꯥꯏꯗꯤ ꯚꯥꯏ ꯏꯟꯖꯤꯟ ꯆꯪꯕꯗꯣ ꯑꯩꯒꯤ ꯈꯇꯪꯒꯤꯗꯣ ꯆꯪꯕꯤꯌꯣ ꯌꯥꯗꯦꯕ ꯃꯣꯏꯗꯣ ꯑꯗꯨꯅ ꯑꯩꯈꯣꯏ ꯅꯪꯁꯨ ꯈꯣꯏꯗꯗꯤ ꯐ ꯑꯩꯈꯣꯏ ꯑꯅꯤ ꯑꯍꯨꯝ ꯃꯥꯟꯅꯔꯒꯗꯤ ꯍꯥꯏꯗꯤ ꯃꯐꯝ ꯌꯥꯝꯃꯒꯗꯤ ꯃꯣꯏꯁꯨ ꯆꯪꯅꯤꯡꯉꯦꯕ ꯑꯥ ꯂꯧꯗꯣ ꯂꯧꯔꯛꯇꯣ ꯂꯧꯌꯥꯏꯒ ꯑꯣꯏꯔꯦ ꯀꯅꯥꯝ ꯆꯪꯕꯤꯌꯨ ꯌꯥꯗꯦꯅꯦ
ꯅꯪ ꯃꯦꯆꯤꯟ ꯈꯪꯅꯕ ꯃꯤ ꯂꯩꯕ꯭ꯔꯣ ꯅꯠꯇ꯭ꯔꯣ
ꯍꯣꯏ ꯑꯗꯨꯕꯨꯗꯤ ꯑꯩꯈꯣꯏ ꯂꯩꯀꯥꯏꯒꯤ ꯑꯃ ꯑꯉꯥꯡ ꯑꯃ ꯂꯩꯕꯗꯣ ꯃꯥꯗ ꯍꯥꯏꯔ ꯌꯥꯅꯤ ꯅꯍꯥꯟꯗꯒꯤ ꯑꯩꯅ ꯍꯥꯏꯔꯕꯅꯦ ꯏꯊꯟꯗꯒꯤꯗꯨꯗꯤ ꯆꯪꯒꯦ ꯆꯪꯗꯣꯏ ꯍꯥꯏꯔ ꯍꯣꯏ ꯍꯣꯏ ꯂꯩ ꯂꯩꯗꯅ ꯆꯪꯉꯨ ꯌꯥꯗꯦꯕ ꯑꯇꯣꯞꯄꯒꯤ ꯈꯣꯏ ꯂꯩꯕ ꯁꯤ ꯅꯣꯡ ꯈꯔ ꯆꯨꯔꯛꯏꯉꯩꯁꯤꯗ ꯈꯣꯏꯍꯧꯗ꯭ꯔꯒꯗꯤ ꯗꯤ ꯍꯌꯦꯡ ꯐꯔꯛꯑꯃ ꯇꯥꯗꯣꯏꯅꯤꯅꯦ
ꯑꯩꯁꯨ ꯑꯗꯨꯒꯤ ꯑꯃꯝꯇ ꯍꯥꯏꯒꯦꯅ ꯐꯣꯟ ꯇꯧꯔꯛꯏꯅꯤꯅꯦ ꯍꯥꯏꯗꯤ ꯍꯥꯟꯅ ꯈꯣꯏꯗꯣꯛꯑ ꯊꯝꯍꯧꯗ꯭ꯔꯒꯗꯤ ꯅꯥꯄꯤ ꯍꯧꯖꯜꯂꯒ ꯍꯥꯏꯗꯤ ꯍꯨꯜꯂꯝꯗꯥꯏꯗ ꯈꯣꯏꯕꯗꯨꯗꯤ ꯅꯥꯄꯤ ꯌꯥꯝ ꯍꯧꯖꯤꯜꯂꯦꯕꯀꯣ
ꯎꯝ ꯑꯃꯨꯛꯄꯨ ꯈꯣꯏꯈꯔꯒꯗꯤ ꯚꯥꯏ ꯈꯣꯏꯔꯒ ꯂꯧꯔꯤꯗꯣ ꯀꯥꯎꯕꯣꯛ ꯀꯥꯎꯕꯣꯛ ꯁꯥꯖꯤꯜꯂꯒ ꯏꯁꯤꯡꯗꯣ ꯇꯨꯡꯍꯜꯂ ꯊꯝꯕ ꯌꯥꯔꯕꯅꯦꯕ ꯍꯥꯏꯕ
ꯍꯣꯏ ꯅꯣꯡ ꯆꯨ ꯀꯥꯟꯁꯤꯗ ꯑꯩꯁꯨ ꯑꯗꯨꯒꯤ ꯑꯝꯇ ꯍꯪꯒꯦꯅ ꯇꯧꯔꯛꯏꯅꯦꯕ ꯅꯤꯅ ꯑꯩꯈꯣꯏꯒꯤꯗꯣ ꯇꯧꯔꯒ ꯃꯦꯆꯤꯟꯗꯣ ꯃꯔꯨꯞꯅ ꯈꯔ ꯍꯥꯏꯕꯤꯔꯨꯅꯦ ꯑꯗꯨꯒ ꯑꯝ ꯈꯣꯏꯅꯕ ꯑꯝꯇ ꯇꯧꯁꯤꯅꯤ
ꯆꯠꯂꯒ ꯍꯦꯛꯇ ꯇꯥꯟꯅꯔꯒ ꯍꯥꯏꯔꯣ ꯑꯩ ꯍꯌꯦꯡ ꯍꯥꯡꯆꯤꯠꯄꯥꯎ ꯃꯅꯨꯡꯗ ꯈꯣꯏꯅꯕ ꯍꯥꯏꯔꯒꯦ
ꯍꯣꯏ ꯍꯥꯏꯗꯤ ꯈꯣꯏꯕ ꯍꯧꯔꯕ ꯈꯣꯏꯕ ꯉꯁꯤ ꯈꯣꯏꯅꯤꯒꯗꯨ ꯑꯗꯨ ꯄꯨꯡ ꯑꯗꯨꯗ ꯈꯣꯏꯅꯤ ꯍꯥꯏꯕꯗꯣ ꯍꯥꯏꯐꯦꯠ ꯍꯥꯏꯕꯤꯔꯛꯑꯣꯕꯀꯣ ꯑꯗꯨꯒ ꯑꯩꯁꯨ ꯂꯥꯛꯑꯒ ꯍꯥꯏꯗꯤ ꯁꯦꯟꯅꯕ ꯑꯃ ꯌꯥꯎꯗ꯭ꯔꯒꯗꯤ ꯃꯣꯏ ꯉꯥꯛꯇ ꯊꯥꯗꯣꯛꯄꯗꯨꯗꯤ ꯌꯥꯗꯦꯕꯀꯣ ꯀꯥꯔꯜ ꯂꯥꯛꯄ
ꯈꯣꯠꯄ ꯂꯥꯡꯒꯣꯜ ꯊꯥꯗꯕ ꯈꯣꯠꯄꯒꯤ ꯆꯥꯡꯗꯣ ꯌꯥꯝ ꯋꯥꯠꯂꯦ ꯕꯀꯣ ꯑꯗꯨꯅ ꯀꯨꯞꯅ ꯁꯦꯅꯗ꯭ꯔꯒꯗꯤ ꯀꯨꯝꯁꯤꯁꯤꯕꯨ ꯀꯔꯤ ꯐꯧ ꯊꯥꯕꯤꯗꯣꯏꯅꯣ ꯃꯔꯨꯞꯄꯣ
ꯑꯁ ꯈꯪꯗꯦꯗ ꯍꯥꯏꯗꯤ ꯚꯥꯏ ꯑꯩꯈꯣꯏꯗꯤ ꯃꯤꯁꯤꯡ ꯌꯥꯝꯕꯅꯤꯅ ꯌꯥꯝ ꯀꯥ ꯍꯦꯟꯅ ꯆꯤꯜꯍꯥꯎ ꯊꯤꯔꯨꯕ ꯌꯥꯗꯦ ꯍꯥꯏꯕꯗꯤ ꯐꯧ ꯑꯍꯥꯎꯕꯥ ꯊꯥꯔꯗꯤ ꯐꯧ ꯐꯧꯊꯣꯛ ꯆꯥꯡ ꯌꯥꯝ ꯍꯟꯊꯩꯗꯅ ꯑꯗꯨꯅ ꯆꯥꯡꯆꯠ ꯑꯃꯗ ꯐꯧ ꯈꯔ ꯌꯥꯝꯅ ꯍꯦꯛ ꯊꯣꯛꯄ ꯁꯦꯟꯅꯕ ꯋꯥꯗꯕ ꯑꯃ ꯊꯥꯁꯤꯔꯥꯅ ꯈꯜꯂꯤꯌꯦ ꯃꯔꯨꯞ ꯃꯔꯨꯞꯀꯤꯗꯤ ꯑꯍꯥꯎꯕ ꯊꯥꯒꯦ ꯈꯜꯂꯝꯒꯅꯤ
ꯑꯣ ꯑꯩ ꯑ ꯑꯍꯥꯎꯕꯕꯨꯗꯤ ꯃꯤ ꯌꯥꯝꯗꯕꯅꯤꯅ ꯊꯥꯒꯦꯅ ꯈꯜꯂꯦ ꯑꯗꯣ ꯑꯍꯥꯎꯕ ꯊꯥ ꯗꯤ ꯂꯧꯌꯥꯏꯒ ꯑꯃꯨꯛ ꯑꯣꯏꯁꯜꯂꯦ ꯑꯃꯨꯛ ꯂꯧꯒ ꯑꯃꯨꯛ ꯀꯨꯠꯁꯜꯂꯦ ꯑꯗꯨꯅ ꯏꯁꯤꯡ ꯃꯥꯏ ꯏꯁꯤꯡꯁꯦ ꯍꯥꯏꯗꯤ ꯃꯣꯏꯒꯤ ꯏꯁꯤꯡ ꯃꯥꯏꯁꯤꯡ ꯅꯥꯇꯩ ꯆꯥꯗ꯭ꯔꯗꯤ ꯍꯦꯛꯇ ꯌꯥꯗꯦꯕꯀꯣ ꯃꯔꯣ ꯑꯗꯨꯅ ꯏꯁꯤꯡ ꯀꯩꯅꯣ ꯇꯧꯔꯁꯨ ꯈꯔ ꯀꯩꯅꯣ ꯇꯧꯒꯗꯕ ꯌꯦꯡ ꯑꯗꯨꯒ ꯍꯟꯗꯛꯀꯤꯗꯤ ꯑꯗꯨꯃꯥꯏꯅ ꯊꯥꯔꯒꯦ ꯃꯔꯨꯞꯀꯤ ꯃꯃꯥꯡꯒꯤꯗꯨꯕꯨ ꯀꯌꯥꯃꯨꯛ ꯂꯣꯛꯄꯤꯒꯒꯦ
ꯑꯁ ꯃꯃꯥꯡꯒꯤꯗꯤ ꯃꯔꯨꯞ ꯍꯥꯏꯗꯤ ꯆꯥꯛꯆꯠ ꯑꯃꯗꯗꯤ ꯑꯗꯨꯝ ꯂꯣꯏꯌꯦ ꯁꯪꯉꯝꯗꯨ ꯑꯃꯗ ꯀꯨꯟꯊ꯭ꯔꯥꯒ ꯃꯉꯥ ꯇꯔꯨꯛ ꯑꯣꯏꯔ ꯃꯥꯜꯂꯦ ꯃꯔꯨꯞ ꯊꯣꯛꯈꯤꯕꯗꯣ
ꯑ ꯑꯕ ꯏꯗꯂꯨꯝ ꯀꯅꯥꯔꯦꯗ ꯑꯗꯨ
ꯎꯝ ꯀꯣꯟꯅꯔꯦ ꯑꯗꯨꯝ ꯆꯥꯕꯒꯤꯗꯤ ꯍꯟꯇꯛ ꯀꯨꯝꯁꯤꯃꯒꯤꯗꯤ ꯀꯣꯟꯅꯔꯒꯅꯤꯅ ꯄꯥꯔꯤ ꯑꯗꯒꯤ ꯂꯩꯀꯥꯏꯒꯤ ꯍꯥꯏꯗꯤ ꯒꯣꯔꯃꯦꯟꯒꯤ ꯆꯤꯡꯌꯦꯟ ꯑꯃꯨꯛ ꯍꯨꯏꯌꯦꯟ ꯂꯩꯗꯅ ꯆꯦꯡ ꯌꯦꯟꯕꯅ ꯃꯗꯨꯒ ꯇꯧꯔꯒ ꯌꯥꯟ ꯌꯥꯟ ꯆꯥꯕꯗꯨꯅ ꯑ ꯑꯝꯕꯨꯁ ꯀꯨꯗꯦꯗꯦꯚꯥꯏ ꯍ
ꯑꯩꯒꯤꯗꯤ ꯃꯃꯥꯡ ꯆꯍꯤꯗꯤ ꯌꯥꯍꯧꯗ꯭ꯔꯦ
ꯑ ꯎꯝꯝ ꯁꯤ ꯗꯥꯎꯅꯤꯗ ꯚꯥꯏ ꯀꯨꯝ ꯀꯨꯝꯒꯤ ꯗꯥꯎꯗꯨꯁꯨ ꯌꯥꯝ ꯂꯩꯔꯦ
ꯍꯥꯏꯗꯤ ꯑꯩꯒꯤꯗꯣ ꯑꯩꯒꯤꯗꯤ ꯃꯤꯔꯣꯟꯁꯨ ꯃꯤꯔꯣꯟꯁꯨ ꯂꯩꯖꯗꯕ ꯏꯊꯟꯇ ꯂꯣꯏ ꯍꯣꯠꯅꯕꯅꯤꯅ ꯣ ꯁꯣꯗ ꯑꯃꯨꯛ ꯊꯕꯛ ꯑꯃꯨꯛ ꯆꯠꯂꯤꯉꯥꯏ ꯑꯃꯃꯨꯛ ꯇꯧꯔꯤꯉꯩꯗ ꯌꯦꯡ ꯌꯦꯟ ꯃ ꯀꯩꯅꯣ ꯌꯦꯡꯁꯤꯜꯍꯧꯗ꯭ꯔꯕ ꯚꯥꯏ ꯑꯗꯨꯗꯨ ꯂꯤꯡꯁꯤꯟꯈ꯭ꯔ ꯗ ꯍꯥꯔ ꯆꯥꯏꯁꯜꯨ ꯊꯝꯃꯀꯥꯟꯗ ꯇꯤꯟ ꯇꯥꯁꯟ ꯂꯩꯔꯝꯅꯤ ꯑꯗꯨꯅ ꯍꯥꯏꯗꯤ ꯉꯜꯂꯤꯉꯩꯗ ꯈꯪꯍꯧꯗꯗꯅ
ꯎꯝ ꯃꯣꯏꯅꯗꯤ ꯈꯪꯗ꯭ꯔꯤꯕ ꯂꯧ ꯁꯨꯕꯁꯦ ꯃꯔꯨꯞ ꯄꯥꯡꯒꯜ ꯑꯃ ꯑꯃ ꯂꯣꯏꯔꯤꯕ ꯋꯥꯅ ꯃꯑꯣꯡ ꯋꯥꯔꯤꯕ ꯃꯇꯝꯅ ꯃꯔꯑꯣ ꯑꯃ ꯆꯪꯉꯦꯕ ꯑꯗꯨꯗꯨꯗ ꯅꯨꯡꯇꯤꯒꯤ ꯆꯠꯂꯣ ꯍꯥꯏꯕꯅꯤꯗ ꯃꯣꯏꯁꯤꯗꯤ
ꯎꯝ ꯑꯉꯥꯡꯒꯨꯝꯕ ꯁꯦꯅꯕꯒ ꯆꯞ ꯃꯥꯟꯅꯩꯑꯕ
ꯎꯝ
ꯑꯩꯗꯤ ꯍꯟꯗꯛꯇꯤ ꯐꯖꯅ ꯑꯝꯇ ꯀꯩꯅꯣ ꯇꯧꯈꯤ ꯌꯦꯡꯁꯤꯜꯂꯒꯦꯅ ꯍꯥꯏꯗꯤ ꯃꯃꯥꯡꯒꯤꯗꯨꯒ ꯁꯣꯏꯈ꯭ꯔꯕꯅꯤꯅ ꯍꯟꯗꯛꯇꯤ ꯃꯃꯥꯡꯒꯤꯗꯨꯣ ꯑꯩ ꯍꯟꯗꯛ ꯐꯧ ꯂꯩꯁꯤꯜꯂꯛꯇ꯭ꯔꯦꯕ ꯍꯟꯗꯛ ꯆꯍꯤ ꯁꯤꯖꯤꯁꯒꯗꯧꯕꯗꯣ ꯟ ꯌꯦꯕꯕꯗꯤ
ꯎ ꯎꯝ ꯑꯦ ꯐꯧ ꯅꯨꯡ ꯋꯥꯠꯂꯁꯨ ꯑꯣ ꯀꯩꯅꯣꯗꯒꯤ ꯗꯨꯀꯥꯟꯗꯒꯤ ꯋꯥꯟꯒꯅꯨꯅꯦ ꯑꯩꯒꯤꯗꯒꯤ ꯑꯗꯨꯝ ꯂꯧꯔ ꯍꯥꯏꯕꯗꯤ ꯐꯧ ꯕꯣꯔꯥ ꯑꯃ ꯑꯅꯤ ꯑꯗꯨꯝ ꯂꯧ ꯍꯌꯦꯡ ꯀꯣꯟꯅ ꯑꯃꯨꯛ ꯂꯧꯔꯛꯀꯦ ꯑꯃꯨꯛ ꯐꯧ ꯂꯧꯣꯛꯑꯀꯥꯟꯗ ꯑꯩꯉꯣꯟꯗ ꯑꯃꯨꯛ ꯁꯤꯡꯉꯔ ꯂꯣꯏꯔꯦ ꯍꯥꯏꯗꯤ ꯀꯩ ꯍꯥꯏꯇꯥꯔꯦ ꯗꯨꯀꯥꯟꯒꯤ ꯆꯤꯡꯌꯦꯟꯗꯨꯗꯤ ꯃꯔꯨꯞ ꯍꯥꯎꯇꯦꯗꯅ
ꯑ ꯑꯗꯨꯅꯦ ꯑꯗꯨ ꯑꯗꯨꯅꯦ
ꯑꯗꯒꯤ ꯍꯧꯖꯤꯛꯇꯤ ꯃꯔꯨꯞ ꯐꯧ ꯀꯩꯅꯣ ꯗꯥꯏꯔꯦꯛ ꯐꯧ ꯑꯣꯏꯅ ꯋꯥꯟꯕꯁꯨ ꯃꯇꯝ ꯅꯠꯇꯕꯅꯤꯅ ꯇꯥꯡꯉꯤꯗ
ꯎꯝ ꯎꯝ
ꯀꯝꯗꯅ ꯑꯩꯈꯣꯏ ꯑꯔꯤ ꯂꯩꯇ ꯇꯥꯊꯣꯛ ꯇꯥꯁꯤꯟ ꯇꯧꯅꯔꯒ ꯂꯣꯏꯔꯦ
ꯑꯗꯣ ꯃꯔꯨꯞꯀꯤ ꯐꯧꯗꯤ ꯆꯥꯔꯐꯕꯒ ꯀꯩꯅꯣꯒ ꯂꯩꯍꯧꯕ꯭ꯔꯣ ꯊꯝꯍꯧꯕ꯭ꯔꯣ
ꯍꯧꯥꯎꯗꯤꯤ ꯆꯥꯔꯤꯁꯦ ꯃꯔꯨ ꯑꯩꯁꯨ ꯀꯔꯤꯝ ꯊꯝꯗ ꯑꯩꯁꯨ ꯀꯨꯊꯤ ꯊꯤꯗꯣꯏꯅꯣ ꯈꯪꯗꯦꯗ ꯎꯄꯥꯏ ꯂꯩꯇ ꯂꯩꯇ꯭ꯔꯗꯤ ꯑꯃ ꯍꯣꯔꯇꯤꯀꯜꯆꯔꯗ ꯍꯦꯛ ꯍꯦꯛ ꯐꯪꯕ ꯃꯣꯏꯒꯤ ꯍꯥꯏꯕꯤꯠ ꯍꯥꯏꯕꯤꯠ ꯑꯗꯨꯣ ꯍꯦꯛ ꯊꯥꯖꯤꯟꯗꯣꯏꯅꯤꯗ
ꯀꯩꯅꯣꯕꯨꯗꯤ ꯈꯣꯏꯕ ꯂꯣꯏꯔꯦꯕꯀꯣ ꯑꯗꯨꯒ ꯀꯥꯏ ꯇꯛꯄ ꯍꯥꯄꯨ ꯁꯦꯡꯇꯣꯛꯄ ꯈꯣꯠꯇꯣꯛꯄ ꯂꯣꯏ ꯂꯣꯏꯔꯦ ꯏꯁꯤꯡ ꯊꯥꯖꯤꯟꯕ ꯂꯣꯏꯔꯦ
ꯎꯝ
ꯀꯩꯅꯣ ꯑꯩ ꯍꯟꯗꯛ ꯀꯨꯝꯁꯤꯒꯤ ꯊꯝꯈꯤꯕ ꯂꯧꯍꯣꯟ ꯍꯨꯕꯅ ꯊꯝꯃꯤꯕ ꯐꯧꯗꯤꯗꯨꯣ ꯎꯆꯤꯅ ꯂꯣꯏ ꯆꯤꯛꯈꯥꯏ ꯍꯥꯏꯔꯒ ꯀꯩꯅꯣ ꯇꯧ ꯂꯩꯔꯝꯃꯕ ꯈꯣꯠ ꯃꯅꯨꯡꯗ ꯊꯝꯕꯗ ꯑꯗꯨꯒꯤ ꯑꯃꯠꯇ ꯌꯥꯔꯣꯏꯗꯕ ꯑꯗꯨꯒꯤ ꯁꯣꯟꯗ ꯂꯑꯣ ꯍꯣꯟ ꯍꯨꯣꯟꯐꯝꯗꯤ ꯅꯩꯗꯅ ꯈꯣꯠꯇꯅ ꯂꯣꯏꯔꯕꯅꯦꯕ ꯑꯗꯨꯒꯤ ꯐꯧꯗꯤ ꯈꯤꯇꯗ ꯍꯪꯒꯦ ꯂꯩꯅꯕ꯭ꯔꯅ ꯐꯣꯟ ꯇꯧꯔꯛꯏꯉ
ꯅꯪꯗꯤ ꯑꯥꯕꯨ ꯌꯧꯁꯜꯂꯂꯝꯃꯦ ꯑꯩꯗꯤ ꯑꯗꯨꯒꯤ ꯋꯥꯈꯜ ꯈꯑꯝꯃꯣꯏꯗꯤ ꯐꯧꯖꯤꯁꯦ ꯈꯟꯕ ꯑꯃ ꯈꯪꯗ꯭ꯔꯦꯅꯦ
ꯍꯗ ꯇ ꯇ ꯀꯅꯔ ꯀꯔ
ꯃꯥꯡꯒꯤ ꯄꯦꯂ ꯎꯗꯦ
ꯐꯀꯠꯄ ꯌꯥꯕ꯭ꯔꯥ ꯌꯦꯡꯒꯦꯅ ꯑꯩꯁꯦ
ꯍꯣꯏ ꯍꯣꯏ ꯑꯗꯨ ꯃꯔꯨꯞ ꯀꯩꯅꯣꯗꯤ ꯍꯥꯏꯗꯤ ꯃꯇꯝꯁꯦ ꯈꯤꯇꯪꯗꯤ ꯐꯥꯗꯈꯤꯕ ꯀꯔꯤꯀꯣ ꯍꯥꯏꯗꯤ ꯏꯁꯤꯡꯁꯦ ꯅꯨꯡꯁꯦ ꯆꯥꯡ ꯑꯃ ꯈꯪꯗ꯭ꯔꯤꯑꯕ ꯈꯪꯆꯨ ꯆꯨꯁꯜꯂꯒ ꯑꯃꯨꯛ ꯏꯁꯤꯡꯁꯨ ꯆꯥꯎꯊꯣꯛꯀꯗ꯭ꯔꯥꯅ ꯑꯩꯗꯤ ꯆꯤꯡꯅꯔꯤꯕ
ꯅꯦꯅꯦ ꯍꯥꯏꯗꯤ ꯑꯐꯕ ꯇꯧꯅꯤꯡꯉꯤꯅꯦꯅ ꯌꯥꯝ ꯊꯨꯅ ꯇꯧꯁꯟꯕꯁꯨ ꯑꯃꯨꯛ ꯌꯥꯗꯕ
ꯆꯥꯡꯉꯣꯏ ꯌꯦꯡꯍꯧꯗ꯭ꯔꯒꯗꯤ
ꯊꯥꯏꯅꯗꯤ ꯀꯩꯅꯣꯒꯤ ꯀꯥꯡ ꯀꯥꯂꯦꯟ ꯀꯥꯡ ꯅꯪ ꯅꯪꯗ꯭ꯔꯤꯉꯩꯗ ꯐꯧꯗꯤ ꯍꯨꯜꯂꯨ ꯀꯥꯏ ꯍꯥꯏꯅꯔꯤꯗꯅ ꯑꯗꯨꯗ ꯑꯩꯁꯨ ꯀꯥꯂꯦꯟꯒꯤ ꯀꯥꯡ ꯀꯩꯅꯣ ꯇ ꯇꯧꯗ꯭ꯔꯤꯀꯥꯟꯗ ꯐꯧꯗꯤ ꯍꯨꯜꯂꯨꯔꯣꯅ ꯍꯥꯏꯅꯕꯗꯨꯗ
ꯑꯁ ꯃꯃꯥꯡ ꯀꯥꯡ ꯍꯥꯏꯔꯒ ꯃꯃꯥꯡꯒꯤ ꯀꯥꯡꯗꯗꯤ ꯃꯔꯣꯏꯗꯤ ꯋꯥꯔꯛꯈ꯭ꯔꯦ ꯀꯥꯡ ꯑꯃꯨꯛꯀ ꯑꯁ ꯊꯕꯛ ꯀꯣꯏꯕꯒ ꯂꯥꯡꯕ ꯆꯠꯄꯒ ꯅꯪꯗꯦ ꯑꯁ ꯂꯧꯕꯨꯛꯇꯨꯗ ꯑꯗꯨꯝ ꯂꯩ ꯏꯁꯤꯡ ꯆꯤꯡꯗ ꯏꯁꯤꯡ ꯋꯥꯠꯇꯅ ꯑꯁꯁꯨ ꯌꯥꯝ ꯋꯥꯈ꯭ꯔꯦ ꯃꯃꯥꯡꯒꯤꯗꯨ ꯅꯤꯡꯕ ꯅꯤꯡ ꯌꯦꯡꯉꯤ
ꯎꯝ ꯃꯃꯒꯤ ꯅꯣꯡꯁꯨ ꯀꯌꯥ ꯇꯥꯈꯤꯗ꯭ꯔꯦꯗꯅ ꯑꯗꯣ ꯍꯟꯗꯛꯇꯤ ꯀꯩꯅꯣ ꯂꯧꯁꯤꯡꯁꯦ ꯐꯖꯅ ꯉꯟꯇꯥ ꯂꯣꯏꯁꯜꯂꯒ ꯀꯥꯟꯗꯣ ꯇꯪ ꯀꯣꯏꯕ ꯆꯠꯁꯤ ꯑꯈꯣꯏꯁꯨ ꯄꯥꯈꯪꯅꯤ ꯂꯧꯕꯨꯛꯇꯗ ꯁꯨꯝ ꯂꯩꯌꯦ ꯁꯨꯕꯅꯣꯝ ꯒꯨꯝꯕ ꯁꯨꯝ ꯇꯧꯋꯤꯀꯥꯟꯗ ꯄꯥꯈꯪꯅꯤ ꯀꯩ ꯀꯥꯎꯔꯦꯅꯦꯍꯦ
ꯀꯩꯅꯨꯅꯤꯗꯣ ꯁꯨꯝ ꯄꯗ ꯁꯨꯝ ꯑꯍꯟ ꯀꯩꯀꯩ ꯑꯣꯏꯁꯜꯂꯛꯄꯗꯨꯗ ꯁꯨꯝ ꯃꯊꯟꯇ ꯇꯧꯕꯗ ꯅꯨꯡꯉꯥꯏꯇꯗꯅ ꯇꯧꯕꯅꯤꯗꯑꯩꯁꯨ
ꯎꯝ ꯍꯣꯏ ꯁꯤꯁꯨ ꯇꯧꯗꯕ ꯌꯥꯗꯕꯅꯤ ꯑꯗꯣ ꯑꯈꯣꯏꯁꯨ ꯄꯥꯈꯪꯅꯤꯅ ꯃꯇꯝ ꯍꯦꯟꯗꯣꯛ ꯈꯤꯗ꯭ꯔꯣ ꯅꯤꯅꯦ
ꯃꯥꯅꯦ ꯅꯪꯆ
ꯉꯜꯂꯤꯀꯥꯟꯁꯤꯗ ꯑꯃ ꯊꯤꯍꯧ ꯗ꯭ꯔꯒꯗꯤ ꯍꯦꯛꯇ ꯐꯔꯛ ꯇꯥꯗꯣꯔꯤꯅꯤ ꯍꯥꯏꯗꯤ ꯍꯔꯥꯎ ꯀꯨꯝꯍꯩꯒꯨꯝꯕ ꯂꯥꯛꯄ ꯁꯤꯒꯨꯝꯕ ꯑꯁꯤꯗ ꯍꯥꯏꯅꯍꯧꯗ꯭ꯔꯒꯗꯤ ꯀꯔꯝ ꯀꯥꯟꯗ ꯍꯥꯏꯅꯔꯨꯅꯤ ꯃꯇꯝ ꯂꯩꯇꯦꯕ ꯍꯟꯗꯛꯇꯤ ꯀꯤꯍꯣꯝ ꯆꯥꯕꯁꯤ
ꯍꯣꯏ ꯁꯤ ꯌꯥꯎꯁꯪꯁꯤꯁꯨ ꯊꯥꯕꯜ ꯏꯟꯈꯥꯡꯁꯤꯁꯨ ꯀꯌꯥꯗ ꯆꯠꯍꯧꯗꯦ
ꯑꯗꯨꯅꯦ ꯍꯥꯏꯗꯤ ꯊꯕꯛꯁꯦ ꯍꯦꯛꯇ ꯆꯠꯀꯦ ꯁꯨꯃꯥꯏꯅ ꯆꯠꯀꯦ ꯆꯠꯀꯦꯗꯤ ꯈꯟꯖꯕ ꯊꯕꯛꯁꯦ ꯑꯃꯃꯨꯛ ꯂꯥꯛꯁꯟ ꯑꯃꯨꯃꯨꯛ ꯂꯥꯛꯁꯤꯟ ꯍꯦꯛꯇ ꯁꯪꯗꯕ ꯍꯦꯛꯇ ꯍꯦꯛꯇ ꯃꯇꯝꯁꯤꯅꯤ ꯍꯦꯛꯇ ꯌꯥꯔꯛꯇꯕ ꯍꯥꯏꯗꯤ ꯑꯈꯣꯏꯁꯨ ꯄꯥꯈꯪꯅꯤꯅ ꯀꯣꯏꯕ ꯂꯥꯡꯕꯁꯦ ꯌꯥꯎꯅꯤꯡꯉꯤꯅꯦꯕ ꯑꯗꯣ ꯃꯇꯝꯁꯤꯅ ꯊꯕꯛꯁꯤꯅ ꯍꯦꯛꯇ ꯌꯥꯗꯕ ꯍꯦꯛꯇ ꯌꯥꯗꯕ ꯀꯃꯥꯏꯅ ꯊꯕꯛ ꯃꯌꯥꯝꯗꯨ ꯍꯨꯟꯇꯣꯛꯑꯒ ꯀꯃꯥꯏꯅ ꯆꯠꯂꯨꯅꯤ
ꯍꯣꯏ ꯍꯣꯏ ꯊꯕꯛꯁꯤ ꯕꯥꯏ ꯑꯁ ꯈꯪꯗꯦꯗ ꯐꯣꯟꯗ ꯑꯃꯃꯨꯛ ꯆꯠꯀꯅꯤ ꯍꯜꯂꯛꯀꯅꯤ ꯑꯗꯨ ꯇꯧꯁꯜꯂꯨ ꯍꯥꯏꯟꯅꯤ ꯀꯣꯏꯍꯜ ꯂꯥꯏꯍꯟꯒ ꯑꯣꯏꯁꯜꯂꯦꯗꯣ
ꯎꯝ ꯑꯍꯟ ꯑꯣꯏꯕꯁꯤꯅ ꯑꯍꯟꯒꯤ ꯍꯥꯏꯗꯤ ꯍꯦꯛ ꯀꯩꯅꯣꯒꯤ ꯑꯍꯟ ꯍꯥꯏꯁꯤꯗꯕꯨ ꯃꯄꯥꯒꯤ ꯍꯦꯛ ꯃꯊꯪꯗ ꯂꯩꯔꯤꯅꯤꯅ ꯃꯄꯥꯒꯤ ꯃꯄꯥ ꯃꯃꯥ ꯁꯣꯟꯖꯔꯛꯄ ꯀꯥꯟꯗ ꯃꯄꯥꯏ ꯃꯍꯨꯠ ꯁꯤꯜꯍꯧꯗꯣꯏꯅꯤꯗꯣ ꯑꯗꯨꯅ ꯑꯗꯨꯅ ꯑꯗꯨꯗ ꯇꯥꯕꯅꯤꯅꯦ
ꯍꯣꯏ ꯍꯣꯏ ꯐꯔꯦ ꯐꯔꯦ ꯃꯔꯨꯞ ꯅꯪꯁꯨ ꯊꯕꯛ ꯆꯠꯂꯨꯕꯒꯤ ꯋꯥꯔꯝ ꯃꯥ
ꯍꯣꯏ ꯊꯝꯃꯒꯦ ꯊꯝꯃꯒꯦ ꯍꯣꯏ ꯍꯌꯦꯡꯗꯨ ꯑꯗꯨꯗꯤ ꯍꯌꯦꯡ ꯍꯥ ꯁꯤꯠꯄꯩ ꯄꯥꯎꯗꯣ ꯐꯥꯎꯔꯛꯑꯒꯦ
ꯍꯣ ꯍꯣ ꯍꯣꯏ ꯍꯣꯏ ꯃꯪ ꯐꯔꯁꯤ ꯃꯪ ꯐꯔꯁꯦ
ꯃꯪ ꯐꯔꯁꯦ ꯃꯣ ꯐꯔꯁꯦ
ꯊꯝꯃꯒꯦ ꯀꯣ ꯃꯔꯨꯞ
ꯊꯝꯃꯣ ꯊꯝꯃꯣ